ꯑꯥ
ꯏꯁ ꯑꯥ ꯀꯃꯥꯏ ꯀꯔꯤ ꯆꯥꯛ ꯏꯁꯤꯡ ꯀꯩꯀꯩ ꯊꯣꯡꯅꯕ ꯁꯦꯝ ꯁꯥꯔꯕꯣ ꯀꯃꯥꯏꯟ ꯇꯧꯔꯤꯒꯦ
ꯏꯁ ꯆꯥꯛꯇꯤ ꯈꯔ ꯉꯜꯂꯤꯗ ꯑꯁ ꯍꯤꯡꯒꯣꯜꯗ ꯉꯁꯥꯏꯗꯒꯤ ꯂꯩꯔꯨꯕꯅꯦ ꯄꯣꯠꯆꯩ ꯑꯅꯧꯕ ꯈꯤꯇꯥ ꯊꯥꯒꯦꯅ ꯉꯍꯥꯟ ꯀꯩꯅꯣ ꯆꯍꯤ ꯀꯨꯝ ꯍꯧꯔꯛꯄꯗ ꯊꯥꯒꯤꯕ ꯄꯣꯠꯆꯩ ꯈꯔꯖꯤꯡꯗꯨꯗꯤ ꯑꯁ ꯍꯟꯗꯛꯀꯤ ꯂꯦꯟ ꯑꯃ ꯂꯥꯛꯈꯤꯗꯅ ꯑꯗꯨꯒꯤ ꯑꯗꯨꯗ ꯂꯣꯏꯅ ꯑꯃꯠꯇꯥ ꯂꯧꯕ ꯌꯥꯒꯤꯗ꯭ꯔꯥꯕꯅꯦꯃꯤ ꯑꯩꯅ ꯊꯥꯒꯤꯕ ꯃꯌꯥꯝꯗꯣ
ꯑꯁ ꯑꯗꯨꯗꯤ ꯃꯇꯝꯅ ꯆꯪꯅ ꯇꯧꯔꯨꯔꯒꯥ ꯑꯗꯣ ꯍꯧꯖꯤꯛꯁꯤ ꯕꯨ ꯍꯤꯡꯒꯣꯜꯗꯣ ꯀꯔꯝ ꯀꯔꯝꯕ ꯐꯤꯕꯝꯗꯥ ꯂꯩꯔꯤꯒꯦ ꯑꯃꯨꯛ ꯀꯩ ꯀꯩ ꯑꯅꯧꯕ ꯀꯩ ꯊꯥꯖꯤꯟꯕ ꯍꯧꯔꯒꯦ
ꯍꯤꯡꯒꯣꯜꯗꯣ ꯑꯩꯅ ꯅꯧꯅ ꯂꯣꯏꯅ ꯔꯤꯄꯤꯌꯥꯔꯤꯡ ꯇꯧꯊꯣꯛꯄꯅꯤ ꯃꯃꯥꯡꯗ ꯑꯩꯅ ꯊꯥꯒꯤꯕꯗꯣ ꯇꯔꯕꯨꯁ ꯃꯦꯏꯔꯦꯟ ꯈꯣꯡꯗ꯭ꯔꯨꯝ ꯍꯥꯏꯗꯤ ꯃꯇꯝꯗꯨꯒꯤ ꯆꯥꯅꯕꯗꯣ ꯊꯥꯕꯅꯦꯕ ꯑꯗꯨ ꯆꯥꯕ ꯌꯥꯗ꯭ꯔꯤ ꯀꯥꯟꯗ ꯃꯍꯩꯗꯤ ꯄꯥꯜꯂꯥꯑ ꯀꯥꯟꯗ ꯂꯣꯏꯅ ꯐꯨꯗꯠꯄꯤꯒ꯭ꯔꯥꯕꯅꯤꯅ ꯂꯣꯏꯅ ꯃꯥꯡꯈ꯭ꯔꯦꯗꯅ ꯑꯗꯨꯗ ꯑꯩ ꯄꯩꯁꯥ ꯌꯥꯝ ꯃꯥꯡꯒꯔ꯭ꯥꯝꯅꯦꯍꯦ ꯀꯨꯝ ꯀꯩꯅꯣꯁꯤꯁꯨ ꯀꯨꯝꯖꯤꯖꯨ ꯃꯀꯣꯛ ꯉꯥꯎꯔꯕꯖꯥꯠꯅꯤ ꯍꯥꯏꯗꯤ ꯑꯩꯈꯣꯏꯅ ꯎ ꯄꯥꯝꯕꯤ ꯀꯩ ꯀꯥꯖꯦ ꯐꯖꯅ ꯊꯕꯤ ꯊꯥꯖꯤꯟꯕꯤꯗꯕ ꯈꯣꯠꯇꯕ ꯇꯧꯔꯕꯅꯤꯅ ꯅꯣꯡ ꯇꯥꯗꯧ ꯃꯇꯝꯗ ꯐꯖꯅ ꯇꯥꯗ꯭ꯔꯦ ꯇꯥꯔꯣꯏꯗꯕ ꯃꯇꯝꯗ ꯇꯥꯔꯦ ꯅꯨꯡꯁꯤꯠ ꯀꯟꯅ ꯀꯟꯅ ꯁꯤꯠꯂꯦ ꯅꯨꯡꯁꯤꯠ ꯁꯤꯠꯄꯗ ꯂꯦꯟ ꯌꯥꯎꯔꯕꯅꯤꯅ ꯍꯤꯡꯒꯣꯜꯗ ꯊꯥꯖꯕ ꯏꯟꯖꯥꯡ ꯅꯥꯄꯤ ꯑꯗꯒꯤ ꯌꯨꯝ ꯀꯔꯤ ꯀꯔꯥ ꯂꯣꯏꯅ ꯑꯃꯥꯡꯇꯥ ꯊꯣꯛꯈ꯭ꯔꯦꯗꯅ ꯍꯟꯗꯛꯀꯤ
ꯃꯥꯟꯅꯦ ꯑꯁ ꯑꯗꯨꯅꯤ
ꯑꯗꯨꯗꯨꯅꯅꯦ ꯍꯟꯗꯛꯀꯤ ꯃꯊꯥꯝꯅꯦ ꯑꯗꯨꯅ ꯑꯩꯅ ꯑꯁ ꯃꯊꯥ ꯁꯥꯔ ꯂꯩꯕꯗꯤ ꯁꯤꯗꯤ ꯀꯥꯟꯅꯔꯣꯏ ꯌꯥꯔꯣꯏꯅ ꯑꯃꯨꯛ ꯅꯧꯅ ꯂꯣꯏꯅ ꯐꯥꯟꯗꯠꯈ꯭ꯔꯦ ꯌꯥꯔꯣꯏ ꯗꯕꯖꯤꯡꯗꯨꯗꯤ ꯑꯗꯨꯗꯨꯒ ꯂꯣꯏꯅ ꯑꯃꯨꯛ ꯈꯣꯏꯗꯠꯂꯦ ꯑꯅꯧꯕ ꯑꯣꯏꯅ ꯑꯗꯨꯗꯨꯒ ꯑꯩ ꯏꯟꯖꯥꯡ ꯅꯥꯄꯤ ꯆꯨꯖꯥꯛ ꯃꯣꯔꯣꯛ ꯎ ꯃꯣꯔꯣꯛ ꯑꯗꯒꯤ ꯈꯥꯃꯦꯟ ꯑꯥ ꯑꯗꯒꯤ ꯁꯦꯕꯣꯠ ꯍꯋꯥꯏꯁꯥꯡꯕꯤ ꯈꯥꯃꯦꯟ ꯑꯥ ꯁꯤꯟꯕ ꯆꯝꯐꯨꯠ ꯍꯋꯥꯏ ꯁꯨꯃꯥꯏꯅ ꯊꯥꯕꯅꯦꯕꯀꯣ ꯑꯗꯣ ꯉꯔꯥꯡꯗꯒꯤ ꯍꯦꯛꯄ ꯍꯧꯔꯦ ꯑꯗꯨꯒ ꯑꯈꯣꯏ ꯁꯤ ꯕꯖꯥꯔꯗ ꯈꯔ ꯒꯥꯔꯥ ꯊꯥꯔꯦ ꯑꯩꯈꯣꯏꯗꯤ ꯕꯖꯥꯔꯖꯦ ꯄꯤꯛꯄꯅꯤꯅ ꯄꯣꯠꯁꯤꯅ ꯌꯥꯝꯕꯅꯤꯅ ꯇꯪꯈꯥꯏ ꯑꯃ ꯂꯩꯔꯦ ꯑꯗꯣ ꯅꯣꯏ ꯑꯗꯥꯏꯗꯗꯤ ꯕꯥ ꯕꯖꯥꯔꯗꯣ ꯆꯥꯎꯕꯅꯤꯅꯅꯦ ꯅꯪ ꯅꯣꯏ ꯑꯗꯥꯏꯗ ꯄꯣꯠ ꯌꯣꯟꯕꯤ ꯂꯂꯣꯟꯕꯤ ꯈꯪꯅꯕꯒ ꯂꯩꯕ꯭ꯔꯣ
ꯂꯩꯌꯦ ꯑꯩꯈꯣꯏ ꯑꯥ ꯑꯩꯈꯣꯏꯒꯤ ꯄꯔꯦꯡ ꯗꯕꯨꯗꯤ ꯅꯠꯇꯦ ꯑꯗꯣ ꯑꯩꯈꯣꯏ ꯃꯅꯤꯡꯂꯣꯝ ꯑꯁꯣꯝꯗ ꯑꯩꯈꯣꯏ ꯏꯗꯣꯝꯆ ꯑꯅꯤ ꯑꯍꯨꯝ ꯑꯗꯨꯝ ꯍꯥꯏꯗꯤ ꯀꯩꯊꯦꯜ ꯑꯆꯧꯕꯗ ꯀꯥꯕ ꯑꯗꯨꯝ ꯌꯥꯎꯋꯦꯕꯀꯣ
ꯎꯝ
ꯑꯗꯣ ꯃꯣꯏꯗ ꯑꯗꯨꯝ ꯍꯥꯏꯗꯤ ꯈꯔ ꯑꯩ ꯍꯪꯉꯛꯀꯦꯕꯀꯣ ꯍꯣꯔꯦꯟ ꯃꯣꯏꯁꯦ ꯑꯗꯨꯝ ꯍꯥꯏꯗꯤ ꯑꯅꯛꯄ ꯁ꯭ꯋꯥꯏꯗꯒꯤꯗꯤ ꯑꯗꯨꯝ ꯂꯧ ꯂꯧꯕꯅꯦ ꯑꯗꯣ ꯃꯣꯏꯖꯦ ꯍꯧꯖꯤꯛꯀꯥꯟꯖꯦ ꯄꯣꯠꯁꯨ ꯑꯗꯨꯝ ꯈꯔ ꯁꯤꯠ ꯈꯦꯠꯅꯕ ꯃꯥꯜꯂꯦꯕ ꯑꯗꯨꯅ ꯑꯗꯨꯝ ꯂꯧꯒꯦꯅ ꯍꯥꯏꯔꯛꯀꯗꯕꯗꯤ ꯃꯥꯜꯂꯦ ꯑꯗꯨ ꯑꯩꯖꯦ ꯍꯣꯔꯦꯟ ꯍꯥꯏꯐꯦꯠ ꯍꯪꯉꯨꯔꯒꯦ ꯃꯣꯏꯔꯣꯝ ꯗ ꯆꯠꯂꯒ ꯑꯗꯣ ꯅꯪ ꯍꯧꯖꯤꯛꯀꯤ ꯍꯥꯏꯗꯤ ꯃꯣꯏꯗ ꯊꯥꯗꯣꯛꯀꯗꯕ ꯃꯅꯥ ꯃꯁꯤꯡꯁꯦ ꯀꯔꯤ ꯀꯔꯤꯅꯦꯕ
ꯑꯩꯉꯣꯟꯗ ꯍꯧꯖꯤꯛ ꯂꯩꯔꯤꯖꯦ ꯆꯥꯍꯥꯎ ꯆꯨꯖꯥꯛ ꯑꯃꯨꯕꯤꯗꯣ
ꯑꯥ
ꯑꯗꯨꯁꯨ ꯀꯩꯅꯣꯅꯤꯗ ꯃꯤꯒꯤꯗꯤ ꯍꯥꯏꯗꯤ ꯍꯥꯏꯕ꯭ꯔꯤꯠꯅꯤꯗꯅ ꯑꯩꯒꯤꯗꯤ ꯑꯩꯈꯣꯏ ꯃꯩꯇꯩꯒꯤ ꯑꯁꯦꯡꯕ ꯆꯨꯖꯥꯛ ꯆꯅꯞ ꯆꯅꯞ ꯂꯥꯎꯕꯤ ꯆꯅꯞꯄꯤꯗꯣ ꯈꯪꯕ ꯅꯠꯇ꯭ꯔꯥ ꯆꯥꯕ ꯀꯥꯟꯗ ꯑꯁ ꯌꯥꯝ ꯍꯥꯎ ꯃꯍꯥꯎ ꯂꯩꯕꯤꯗꯣ
ꯑꯥ ꯆꯥꯍꯥꯎꯒꯤꯗꯤ ꯃꯅꯝ ꯁꯨ ꯌꯥꯝ ꯅꯨꯡꯁꯤꯕꯅꯦ
ꯍꯣꯏ ꯍꯣꯏ ꯑꯗꯨꯗꯣ ꯑꯗꯨꯗꯣ ꯂꯩꯔꯤꯕꯀꯣ ꯃꯣꯏ ꯆꯨ ꯖꯥꯛꯁꯦ ꯄꯤꯁ ꯄꯤꯁꯇ ꯑꯣꯏꯅ ꯆꯠꯄ ꯃꯥꯜꯂꯦ ꯑꯩꯅ ꯁꯨꯝ ꯈꯟꯕꯗ ꯍꯥꯏꯗꯤ ꯀꯤꯖꯤ ꯀꯩꯀꯥ ꯑꯣꯟꯗꯕ ꯃꯥꯜꯂꯦꯕ ꯑꯩꯈꯣꯏꯅꯁꯤꯗ ꯊꯥꯕꯗ ꯄꯤꯁ ꯄꯤꯁ ꯆꯠꯂꯦꯕ ꯆꯨꯖꯥꯛ ꯃꯉꯥꯗ ꯀꯨꯟꯊ꯭ꯔꯥꯒ ꯂꯧꯋꯦꯕ ꯁꯨꯃꯥꯏꯅ ꯑꯗꯨꯝ ꯃꯣꯏꯅ ꯌꯣꯟꯕꯕꯨꯗꯤ ꯂꯨꯄꯥ ꯌꯥꯡꯈꯩꯒꯨꯝꯕ ꯀꯩꯒꯨꯝꯕꯗꯕꯨꯗꯤ ꯌꯣꯜꯂꯝꯅꯤ ꯑꯗꯨꯕꯨꯗꯤ ꯃꯣꯏꯁꯨ ꯁꯦꯟꯗꯣꯡ ꯈꯤꯇꯪ ꯆꯥꯖꯔꯤꯕꯅꯤꯅ ꯑꯩꯈꯣꯏꯅꯕꯨꯗꯤ ꯎꯕꯝ ꯊꯣꯛꯇ꯭ꯔꯦꯀꯣ ꯑꯗꯣ ꯑꯗꯨ ꯆꯨꯖꯥꯛꯇꯨ ꯑꯃ ꯂꯩꯔꯤꯖꯦꯀꯣ ꯑꯩꯉꯣꯟꯗ ꯑꯗꯒꯤ ꯍꯧꯖꯤꯛꯀꯤ ꯆꯝꯐꯨꯠ ꯍꯋꯥꯏꯗꯣ ꯍꯋꯥꯏ ꯑꯁꯪꯕ ꯇꯦꯟꯇꯛ ꯇꯦꯟꯇꯛ ꯇꯧꯕꯤꯗꯣ ꯑꯗꯨꯗꯣ ꯕꯣꯔꯥ ꯑꯅꯤ ꯑꯃ ꯂꯩꯔꯤꯑꯦ ꯑꯗꯥꯒꯤ ꯈꯥꯃꯦꯟ ꯑꯁꯤꯟꯕꯗꯣ ꯄꯣꯂꯥꯡ ꯃꯉꯥ ꯑꯃ ꯂꯩꯔꯤꯌꯦ ꯈꯥꯃꯦꯟ ꯑꯁꯤꯟꯕꯗꯨꯕꯨꯗꯤ ꯑꯩ ꯌꯥꯝ ꯇꯥꯡꯅꯕꯨꯗꯤ ꯊꯥꯔꯔꯣꯏ ꯀꯦꯖꯤꯗ ꯂꯨꯄꯥ ꯀꯨꯟ ꯀꯨꯟꯗ ꯊꯥꯔꯒꯦ ꯕꯖꯥꯔꯗ ꯀꯌꯥ ꯄꯤꯕꯅꯣꯗꯣ ꯑꯩ ꯈꯪꯗ꯭ꯔꯦꯕꯀꯣ
ꯑꯥ
ꯑꯗꯨꯃꯥꯏꯅ ꯑꯗꯒꯤ ꯑꯥ ꯀꯩꯅꯣ ꯈꯥꯃꯦꯟ ꯕꯥꯔꯃꯥꯁꯤꯀꯥꯗꯣ
ꯑꯥ
ꯑꯗꯨꯗꯣ ꯕꯣꯔꯥ ꯑ ꯅꯤ ꯑꯃꯒ ꯂꯩꯔꯤ ꯑꯗꯣ ꯑꯩꯒꯤꯗꯤꯅꯦ ꯄꯣꯠꯁꯦ ꯈꯪꯉꯕ ꯏꯇꯥꯎꯕꯤ ꯑꯩꯒꯤꯗꯤ ꯕꯖꯥꯔꯗ ꯌꯣꯟꯕ ꯗꯨꯀꯥꯟꯗ ꯌꯣꯟꯕ ꯇꯤꯜꯍꯥꯠ ꯍꯤꯗꯥꯛꯀ ꯑꯃꯇ ꯊꯥꯛꯄ ꯅꯠꯇꯦꯀꯣ ꯑꯩꯒꯤꯗꯤ ꯑꯩ ꯍꯤꯡꯒꯣꯜꯗ ꯑꯩꯒꯤ ꯁꯥ ꯉꯥ ꯂꯩꯗꯅ ꯑꯣꯛ ꯌꯦꯟ ꯉꯥꯅꯨ ꯀꯔꯤ ꯀꯔꯥ ꯃꯌꯥꯝ ꯂꯩꯕꯗꯣ ꯑꯩꯒꯤ ꯃꯣꯏ ꯃꯌꯥꯝ ꯃꯣꯏ ꯃꯌꯥꯝꯗꯨꯅ ꯐꯥꯏꯗꯔꯛꯄ ꯃꯊꯤ ꯃꯌꯨꯡꯖꯤꯡꯗꯣ ꯑꯩ ꯂꯣꯏꯅ ꯇꯥꯁꯜꯂ ꯇꯥꯁꯜꯂꯒ ꯂꯣꯏꯅ ꯀꯩꯅꯣ ꯇꯧꯔ ꯊꯝꯃꯦꯕꯀꯣ ꯑꯗꯨꯗꯨꯅ ꯑꯩꯅ ꯀꯝꯐꯣꯁ ꯁꯦꯝꯃꯦꯕ ꯑꯩ ꯍꯤꯡꯒꯣꯜ ꯃꯌꯥꯗ ꯇꯦꯡꯀꯤ ꯑꯆꯧꯕ ꯑꯃ ꯊꯝꯃꯦꯕ
ꯑꯥ
ꯑꯗꯣ ꯀꯝꯐꯣꯁ ꯁꯦꯝꯕꯗꯣ ꯀꯝꯄꯣꯁ ꯑꯗꯒꯤ ꯂꯧꯔ ꯂꯧꯔꯒ ꯑꯣꯏꯅ ꯍꯥꯔꯗ ꯑꯣꯏꯅ ꯍꯥꯞꯄꯦꯕ ꯑꯩꯒꯤꯗꯤ
ꯑꯥ ꯑꯁ ꯑꯗꯨꯗꯤ ꯌꯥꯝ ꯐꯩ
ꯑꯥ ꯑꯗꯨ ꯑꯗꯨꯃꯥꯏꯅ ꯇꯧ ꯑꯗꯨꯃꯥꯏꯅ ꯇꯧꯕꯅꯤꯅ ꯑꯩꯒꯤꯗꯤ ꯍꯥꯔꯁꯦ ꯑꯝꯇ ꯌꯥꯎꯗꯕꯅꯤꯅ ꯄꯣꯠꯁꯦ ꯀꯨꯏꯅ ꯃꯨꯛꯇ ꯊꯝꯕ ꯌꯥꯏꯌꯦꯕ
ꯑꯥ
ꯄꯣꯠ ꯆꯩꯖꯦ ꯃꯔꯥꯡ ꯑꯗꯨꯝ ꯑꯗꯨꯒ ꯍꯧꯖꯤꯛ ꯑꯥ ꯈꯥꯃꯦꯟꯑꯁꯤꯟꯕꯗꯣ ꯑꯗꯨꯃꯥꯏꯅ ꯇꯧꯔꯦ ꯑꯗꯨꯗꯨꯒ ꯊꯕꯤꯗꯣ
ꯑꯥ
ꯑꯥ ꯊꯕꯤꯗꯣ ꯑꯗꯨꯗꯣ ꯊꯕꯤ ꯄꯣꯂꯥꯡ ꯃꯉꯥ ꯇꯔꯨꯛ ꯑꯃꯒ ꯂꯩꯔꯤꯕꯀꯣ
ꯑꯥ
ꯑꯗꯣ ꯊꯕꯤꯗꯣ ꯊꯕꯤꯖꯦ ꯀꯦꯖꯤꯗ ꯀꯌꯥ ꯀꯌꯥꯗ ꯊꯥꯒꯦ ꯈꯪꯅꯕ꯭ꯔꯣ ꯑꯗꯣ ꯅꯥꯀꯜꯂꯣꯝꯗ
ꯊꯥꯕꯤꯁꯦ ꯑꯥ ꯑꯩꯅ ꯍꯧꯖꯤꯛ ꯁꯨꯝ ꯇꯥꯕꯗ ꯀꯦꯖꯤꯗ ꯂꯨꯄꯥ ꯅꯤꯐꯨ ꯁꯨꯃꯥꯏꯅꯗꯤ ꯌꯣꯟꯕ ꯃꯥꯜꯂꯦ ꯕꯖꯥꯔꯗꯗꯤ ꯑꯗꯣ ꯑꯥ ꯅꯪꯅ ꯀꯥꯟꯅꯕ ꯃꯤ
ꯑꯗꯣ ꯌꯥꯒꯗ꯭ꯔꯥ ꯑꯗꯨꯗꯤ
ꯑꯥ ꯌꯥꯅꯤꯗ ꯍꯥꯏꯗꯤ ꯅ ꯃꯣꯏꯅ ꯑꯥ ꯀꯨꯟꯗ ꯂꯧꯔꯒ ꯅꯤ ꯐꯨꯗ ꯌꯣꯟꯕ ꯍꯥꯏꯁꯦ ꯑꯗꯨꯝ ꯍꯥꯏꯗꯤ ꯂꯨꯄꯥ ꯇꯔꯥ ꯀꯨꯟ ꯁꯦꯟꯗꯣꯡ ꯂꯩꯕ ꯍꯥꯏꯁꯦ ꯑꯗꯨꯝ ꯐꯅꯌꯥꯝ ꯂꯩꯔꯤꯅꯦꯕ ꯑꯗꯨꯝ ꯌꯥꯅꯤ ꯑꯥ ꯑꯗ ꯑꯩ ꯍꯣꯔꯦꯟ ꯍꯥꯏꯗꯤ ꯑꯗꯒꯤ ꯅꯪ ꯋꯤ ꯃꯅꯥ ꯃꯁꯤꯡꯗꯨꯖꯨ ꯑꯗꯨꯝ ꯍꯥꯏꯗꯤ ꯈꯔ ꯑꯗꯨꯝ ꯌꯥꯝꯃꯤꯗꯅꯀꯣ
ꯍꯣꯏ ꯍꯣꯏ
ꯈꯥꯃꯦꯟ ꯑꯁꯤꯟꯕꯒꯁꯦ ꯄꯣꯂꯥꯡ ꯃꯔꯤ ꯃꯉꯥ ꯍꯥꯏꯁꯦ ꯑꯗꯨꯗꯨꯅ ꯑꯩ ꯑꯗꯨꯝ ꯍꯥꯏꯗꯤ ꯑꯥ ꯑꯊꯨꯕꯤꯗ ꯍꯣꯔꯦꯟ ꯑꯩ ꯆꯥꯛ ꯏꯁꯤꯡꯒ ꯂꯣꯏꯁꯤꯜꯂꯝꯃꯒ ꯑꯗꯨꯝ ꯈꯔ ꯊꯨꯅ ꯑꯗꯨꯝ ꯃꯣꯏꯗꯣ ꯑꯗꯨꯝ ꯍꯪꯕꯤꯔꯨꯔꯒꯦ
ꯑꯗꯣ ꯂꯂꯣꯟꯕꯤ ꯑꯃꯈꯛꯅꯗꯤ ꯂꯣꯏꯅꯃꯛꯇꯤ ꯂꯧꯕ ꯉꯝꯃꯣꯏꯕꯀꯣ ꯍꯥꯏꯗꯤ ꯃꯥ ꯃꯊꯟꯇꯅꯖꯨ ꯌꯣꯟꯕ ꯉꯝꯃꯣꯏꯕ ꯑꯗꯨꯅ ꯑꯅꯤ ꯑꯍꯨꯝ ꯍꯦꯛ ꯍꯪꯕꯤꯔꯛꯑꯣ ꯏꯇꯥꯎꯅ
ꯑꯥ ꯑꯩꯈꯣꯏꯁꯤ ꯑꯥ ꯃꯅꯤꯡꯒꯤꯁꯦ ꯑꯅꯤꯕꯨꯗꯤ ꯁꯨꯏꯕꯀꯣ ꯑꯗꯣ ꯃꯣꯏ ꯑꯅꯤꯅ ꯀꯌꯥꯝ ꯀꯌꯥꯝ ꯂꯧꯅꯤꯡꯉꯤꯅꯣꯗꯣ ꯍꯪꯉꯒꯦ
ꯍꯣꯏ
ꯑꯗꯨꯒ ꯃꯣꯏ ꯑꯅꯤꯖꯤ ꯃꯅꯨꯡꯗ ꯑꯃꯗꯤ ꯍꯥꯏꯗꯤ ꯂꯂꯣꯟꯕꯤ ꯍꯥꯏꯔꯒ ꯍꯥꯏꯗꯤ ꯌꯥꯝ ꯆꯥꯎꯅ ꯂꯧꯕꯗꯨꯗꯤ ꯑꯃꯗꯤ ꯑꯣꯏꯌꯦꯕꯀꯣ ꯍꯥꯏꯗꯤ ꯃꯥꯅ ꯐꯅꯌꯥꯝ ꯂꯧꯁꯤꯜꯂꯒ ꯑꯃꯨꯛ ꯂꯂꯣꯟꯕꯤ ꯑꯇꯩꯅ ꯃꯉꯣꯟꯗ ꯌꯦꯡꯉꯨ ꯂꯧ ꯗꯕꯒꯤ ꯏꯁꯇꯥꯏꯜꯗꯀꯣ ꯑꯗꯨꯃꯥꯏꯅ ꯇꯧꯋꯦ ꯑꯗꯣ ꯃꯥꯒ ꯑꯗꯒꯤ ꯑꯃꯗꯨꯒꯗ ꯑꯅꯤꯗꯨꯗ ꯍꯪꯉꯛꯑꯒꯦ ꯑꯩ
ꯎꯝ ꯎꯝ
ꯍꯣꯏꯅꯦ ꯑꯗꯨꯅꯤꯅꯦ ꯑꯁ ꯆꯤꯟꯖꯥꯛ ꯍꯥꯏꯗꯤ ꯍꯧꯖꯤꯛꯀꯥꯟꯁꯦ ꯍꯥꯏꯗꯤ ꯃꯤꯑꯣꯏꯕꯅ ꯍꯤꯡꯉꯤꯁꯦ ꯆꯥꯔꯒꯅꯦꯕ ꯅꯠꯇ꯭ꯔꯥ ꯆꯤꯟꯖꯥꯛꯁꯤꯅꯦꯕ ꯃꯔꯨ ꯌꯥꯝ ꯑꯣꯏꯔꯤꯁꯦ ꯑꯗꯣ ꯏꯇꯥꯎꯕꯤꯍꯣꯏꯒꯤꯗꯤ ꯆꯥꯕ ꯊꯛꯄ ꯏꯟꯖꯥꯡ ꯅꯥꯄꯤꯁꯦ ꯍꯤꯡꯒꯣꯜꯁꯨ ꯂꯩꯇꯅꯤꯅ ꯕꯖꯥꯔꯗꯩ ꯂꯣꯏ ꯂꯩꯔꯝꯃꯅꯤꯗꯣ
ꯃꯥꯅꯦ ꯍꯥꯏꯗꯤ ꯑꯩꯈꯣꯏꯒꯤꯗꯤ ꯍꯤꯡꯒꯣꯜꯁꯨ ꯌꯥꯝ ꯆꯥꯎꯕꯁꯨ ꯅꯠꯇꯦ ꯑꯗꯣ ꯑꯗꯩ ꯃꯇꯦꯛ ꯃꯌꯥ ꯈꯔ ꯂꯩꯔꯤꯁꯤꯗꯤ ꯍꯥꯏꯗꯤ ꯍꯩ ꯔꯥ ꯈꯔ ꯑꯗꯒꯤ ꯃꯔꯣꯏ ꯃꯄꯥꯡ ꯈꯔ ꯊꯥꯕꯗ ꯑꯗꯨꯝ ꯂꯣꯏꯔꯦ
ꯎꯝ
ꯅꯥ ꯑꯩꯁꯦ ꯍꯥꯏꯗꯤ ꯏꯇꯥꯎꯕꯤꯒꯤꯗꯣ ꯍꯥꯔ ꯅꯨꯡ ꯁꯨ ꯀꯩꯁꯨ ꯍꯥꯞꯇꯦ ꯍꯥꯏꯕꯅꯤꯅ ꯑꯗꯩ ꯏꯇꯥꯎꯕꯤꯒꯤ ꯗꯒꯤ ꯑꯩ ꯍꯟꯇꯛ ꯈꯤꯇꯪ ꯌꯦꯟꯁꯥꯡ ꯃꯅꯥ ꯃꯁꯤꯡ ꯈꯤꯇꯪ ꯂꯩꯍꯧꯕ ꯇꯥꯔꯦ
ꯑꯁ ꯑꯩꯈꯣꯏꯒꯤꯗꯤꯅꯦ
ꯎꯝ
ꯕꯖꯥꯔꯗꯒꯤ ꯂꯩꯗꯕ ꯀꯨꯏꯔꯦꯍꯦ ꯆꯍꯤ ꯀꯌꯥ ꯀꯌꯥꯅꯣ ꯁꯨꯔꯦ ꯂꯩꯗꯤꯁꯦ ꯂꯩꯔꯤꯕ ꯍꯥꯏꯕꯣ ꯇꯤꯜꯍꯧ ꯆꯅꯝ ꯁꯨꯝꯕꯁꯦ ꯁꯨꯝꯕꯁꯤꯁꯨ ꯂꯩꯗꯦꯗ ꯑꯩꯈꯣꯏ ꯑꯗꯨꯝ ꯆꯍꯤ ꯈꯨꯗꯤꯡꯒꯤ ꯂꯣꯛ ꯂꯣ ꯊꯝꯕꯗ ꯑꯔꯤ ꯑꯅꯧ ꯇꯧꯔ ꯊꯝꯃꯦ ꯑꯩꯈꯣꯏꯒꯤ ꯂꯩꯗꯔꯛ ꯀꯥꯔ ꯑꯣꯏꯔ ꯂꯩꯔꯤꯕꯕꯨ ꯊꯨꯝꯒꯨꯝꯕ ꯑꯗꯒꯤ ꯃꯔꯣꯏ ꯃꯄꯥꯡ ꯁꯨꯒꯨꯝꯕꯁꯦ ꯃꯔꯨ ꯃꯔꯥꯡ ꯁꯨꯒꯨꯝꯕ ꯁꯤ ꯈꯛꯇꯅꯦꯕ ꯑꯗꯣ ꯍꯧꯖꯤꯛꯀꯥꯟꯁꯦ ꯆꯥꯕꯁꯦ ꯌꯥꯝ ꯆꯦꯛꯁꯤꯟꯗꯕ ꯌꯥꯗꯦꯕ ꯑꯩꯈꯣꯏ ꯆꯤꯟꯖꯥꯛꯁꯤꯅꯦꯕ ꯃꯔꯨ ꯌꯥꯝ ꯑꯣꯏꯔꯤꯁꯦ ꯑꯩꯈꯣꯏ ꯃꯤꯑꯣꯏꯕꯒꯤ ꯍꯛꯆꯥꯡꯁꯤꯗ ꯈꯪꯉꯕ ꯊꯥꯎꯗ ꯍꯥꯏꯔꯛꯑꯣ ꯏꯁꯝ ꯁꯝꯅ ꯊꯥꯎꯁꯦ ꯍꯧꯖꯤꯛꯀꯥꯟ ꯊꯣꯛꯏꯁꯦ ꯊꯥꯎ ꯃꯈꯟ ꯃꯈꯟꯅꯦꯕ ꯑꯗꯨꯒ ꯃꯈꯟ ꯃꯈꯟ ꯊꯣꯛꯏꯁꯤꯗ ꯊꯥꯎꯁꯦ ꯑꯆꯥ ꯊꯥꯎꯁꯦ ꯍꯪꯒꯥꯝ ꯊꯥꯎꯗꯣ
ꯑꯥꯎ
ꯁꯤꯅ ꯏꯐ ꯐꯔꯝꯃꯦꯕ ꯑꯩꯈꯣꯏ ꯆꯥꯕꯁꯤꯗ ꯑꯇꯩꯁꯤꯗꯤ ꯑꯁ ꯌꯥꯗ꯭ꯔꯦ ꯆꯥꯕ ꯑꯝꯇ ꯆꯥꯕ ꯌꯥꯗꯦ ꯍꯨꯖꯤꯛ ꯌꯦꯡꯉꯣ ꯁꯨꯒꯔ ꯂꯩꯔꯤꯕ ꯕꯤ ꯄꯤ ꯂꯩꯔꯤꯕ ꯑꯗꯒꯤ ꯍꯥꯔꯠ ꯀꯔꯤ ꯀꯔꯥ ꯄ꯭ꯔꯣꯕ꯭ꯂꯦꯝ ꯃꯌꯥꯝꯁꯦ ꯆꯤꯟꯖꯥꯛꯇꯒꯤ ꯉꯥꯛꯇ ꯊꯣꯛꯍꯜꯂꯛꯄ ꯉꯥꯛꯇꯅꯦꯕ ꯑꯩꯈꯣꯏꯅ ꯆꯤꯟꯖꯥꯛꯁꯤꯗ ꯀꯟꯇ꯭ꯔꯣꯜ ꯇꯧꯗꯕ ꯇꯥꯔꯒꯗꯤ ꯑꯩꯈꯣꯏ ꯍꯤꯆꯥꯛꯍꯛꯆꯥꯡ ꯃꯅꯨꯡꯁꯤꯗꯁꯨ ꯀꯟꯇ꯭ꯔꯣꯜꯁꯦ ꯇꯧꯔꯛꯑꯣꯏꯗꯣꯏꯅꯦꯕ ꯑꯗꯒꯤ ꯁꯥ ꯉꯥꯁꯦ ꯌꯥꯝ ꯆꯥꯁꯤꯟꯅ ꯐꯠꯇ꯭ꯔꯦ ꯍꯣꯏ ꯉꯥꯕꯨꯗꯤ ꯍꯞꯇꯥ ꯑꯃꯗ ꯑꯅꯤꯔꯛ ꯀꯨꯝꯕꯒꯗꯤ ꯆꯥꯎꯅ ꯍꯥꯏꯌꯦ ꯗꯣꯛꯇꯔꯅ ꯑꯗꯨꯒ ꯁꯥꯁꯤꯗꯤ ꯌꯥꯝ ꯌꯥꯝ ꯌꯥꯝ ꯆꯥꯅꯨꯅ ꯍꯥꯏꯔꯤꯌꯦ
ꯃꯥꯟꯅꯦ
ꯑꯗꯨꯅ ꯏꯇꯥꯎꯕꯤꯍꯣꯏꯁꯨ ꯑꯗꯨꯝ ꯈꯔ ꯆꯦꯛꯁꯤꯜꯂꯣ ꯆꯥꯕ ꯊꯛꯄꯗꯣ ꯊꯥꯎ ꯀꯩꯀꯥꯒꯁꯨ ꯑꯇꯩ ꯊꯥꯎ ꯑꯝꯗ ꯆꯥꯔꯅꯨ ꯍꯪꯒꯥꯝ ꯊꯥꯎꯗꯣ ꯑꯗꯨ ꯈꯛꯇꯪ ꯆꯥꯔꯣ ꯑꯗꯨꯗꯨꯒ ꯃꯅꯥ ꯃꯁꯤꯡꯗꯣ ꯎꯝ ꯌꯥꯔꯒꯗꯤ ꯑꯩꯈꯣꯏ ꯁꯤꯗ ꯂꯥꯞꯅꯕꯁꯨ ꯅꯠꯇꯦ ꯑꯩꯈꯣꯏ ꯁꯤꯗꯒꯤ ꯂꯥꯛꯑ ꯂꯥꯛꯑꯒ ꯑꯣꯏꯅ ꯂꯧꯔꯒ ꯇꯧꯔꯣ ꯅꯠꯇ꯭ꯔꯗꯤ ꯅꯣꯏ ꯕꯖꯥꯔꯗꯒꯤ ꯆꯥꯕꯗꯣ ꯕꯖꯥꯔꯒꯤꯗꯤ ꯍꯥꯏꯗꯤ ꯄꯣꯠꯇꯣ ꯃꯣꯏ ꯊꯨꯅ ꯍꯥꯏꯗꯤ ꯆꯥꯍꯜꯂꯒ ꯌꯥꯝ ꯊꯨꯅ ꯌꯣꯜꯍꯧꯅꯕꯅ ꯇꯤꯜꯍꯥꯠ ꯍꯤꯗꯥꯛꯇꯣ ꯃꯈꯟ ꯃꯈꯟꯅꯦꯕ ꯍꯥꯞꯕꯛꯇꯣꯏꯁꯦ ꯑꯗꯨꯅ ꯆꯥꯕ ꯀꯥꯟꯗ ꯑꯃꯠꯇ ꯐꯔꯣꯏꯗꯣꯏꯅꯦꯕ ꯑꯗꯨꯗꯣ
ꯎꯝ
ꯑꯗꯨꯗꯨꯅ ꯌꯥꯔꯤꯈꯩ ꯆꯥꯕꯤꯗꯕ ꯇꯥꯔꯦ ꯈꯔ ꯃꯑꯣꯡꯗꯣ ꯌꯦꯡꯉ ꯇꯧꯕꯤ ꯇꯥꯔꯦ ꯑꯗꯨꯅ ꯑꯩꯈꯣꯏꯒꯤꯗꯒꯤ ꯍꯤꯡꯒꯣꯜꯁꯤꯗ ꯄꯥꯜꯂꯤꯁꯦ ꯆꯞ ꯃꯥꯟꯅꯩ ꯏꯇꯥꯎꯒꯤꯁꯨ ꯌꯥꯎꯔꯤꯅꯤ ꯑꯗꯨꯅ ꯏꯇꯥꯎꯅ ꯑꯩꯒꯤ ꯏꯤꯡꯒꯣꯜ ꯇꯧꯕ ꯀꯥꯟꯗ ꯊꯥꯕ ꯀꯥꯟꯗ ꯃꯇꯦꯡ ꯃꯌꯥꯝ ꯄꯥꯡꯉꯤꯗꯨꯅꯤ ꯑꯗꯨꯅ ꯇꯥꯎꯅ ꯀꯩꯝ ꯈꯜꯂꯨꯅꯣ ꯍꯪꯒꯣꯏꯔꯨꯅꯣ ꯑꯗꯨꯝ ꯂꯥꯛꯑꯒ ꯏꯇꯥꯎꯅ ꯍꯦꯛꯅꯤꯡꯕ ꯆꯥꯅꯤꯡꯕꯗꯣ ꯇꯧ ꯑꯗꯒꯤ ꯍꯟꯗꯛꯀꯤ ꯑꯩꯒꯤ ꯍꯟꯗꯛ ꯂꯧ ꯂꯧꯔꯣꯛ ꯄꯟꯊꯥ ꯂꯣꯏꯔꯥꯒ ꯂꯣꯛꯈꯤꯕ ꯍꯪꯒꯥꯝ ꯊꯥꯎꯗꯣ ꯑꯗꯣ ꯍꯪꯒꯥꯝ ꯊꯥꯎ ꯇꯤꯟ ꯑꯅꯤ ꯑꯍꯨꯝ ꯑꯃꯖꯨ ꯂꯩꯔꯤ ꯏꯇꯥꯎꯒꯤꯅꯦ ꯂꯤꯇꯔ ꯇꯔꯥꯃꯨꯛꯀ ꯑꯩꯅ ꯄꯤꯒꯦꯅ ꯈꯥꯛꯏ ꯇꯔꯥꯃꯨꯛꯇꯪ ꯁꯤꯁꯤꯅ ꯇꯔꯥꯖꯤꯅꯗꯤ ꯑꯗꯨꯝ ꯊꯥ ꯑꯃ ꯀꯩꯃꯗꯤ ꯆꯥꯅꯅꯤ ꯅꯠꯇ꯭ꯔꯥ
ꯑꯥ ꯑꯛ ꯑꯥ ꯍꯣꯏ ꯍꯥꯏꯗꯤ ꯑꯁ ꯐꯅ ꯀꯨꯏꯅ ꯆꯥꯗꯣꯏꯅꯤ ꯍꯥꯏꯗꯤ ꯑꯥ ꯑꯩꯈꯣꯏ ꯏꯃꯨꯡꯁꯨ ꯍꯥꯏꯗꯤ ꯕꯕꯥꯍꯣꯏꯗꯣ ꯕꯤꯄꯤ ꯀꯩ ꯇꯧꯁꯜꯂꯛꯄꯅꯤꯅ ꯑꯩꯈꯣꯏꯖꯨꯅꯤ ꯊꯥꯎ ꯅꯨꯡꯁꯦ ꯄꯥꯛꯅꯗꯤ ꯆꯥꯗ꯭ꯔꯦꯕꯀꯣ ꯍꯧꯖꯤꯛꯀꯥꯟꯁꯦ ꯍꯥꯏꯗꯤ ꯊꯥꯎ ꯉꯧꯗ ꯌꯥꯗꯕ ꯆꯥꯗ ꯌꯥꯗꯕ ꯑꯗꯨꯒꯨꯝꯕ ꯑꯗꯨ ꯑꯣꯏꯅ ꯇꯧꯔꯦ ꯑꯗꯒꯤ ꯑꯅꯝꯕꯅ ꯍꯥꯏꯗꯤ ꯑꯆꯝꯕ ꯆꯝꯐꯨꯠꯀꯨꯝꯕ ꯑꯗꯒꯤ ꯀꯥꯡꯁꯣꯏꯒꯨꯝꯕ ꯁꯒꯨꯝꯕꯁꯦ ꯑꯣꯏꯅ ꯆꯥꯔꯦꯕꯀꯣ
ꯍꯣꯏ ꯑꯗꯨꯝꯕ ꯆꯥꯕꯅꯕꯨ ꯍꯦꯟꯅ ꯐꯔꯦ ꯆꯝꯐꯨꯠ ꯑꯗꯨꯒ ꯀꯌꯥꯝ ꯐꯔꯤꯖꯦ ꯁꯂꯥꯥꯠꯁꯦ ꯁꯂꯥꯥꯠꯁꯦ ꯌꯥꯝ ꯐꯩ ꯌꯦꯉꯣ ꯁꯂꯥꯠ ꯆꯥꯕꯁꯦ ꯌꯥꯝ ꯐꯔꯝꯃꯦ
ꯗꯣ ꯑꯥ ꯢꯇꯥꯎꯕꯤ ꯑꯥ
ꯑꯩꯒꯤ ꯍꯪꯒꯣꯜꯗ ꯑꯩꯅ ꯁꯥꯔꯕꯅꯤꯅꯀꯣ ꯒꯖꯔ ꯈꯥꯃꯦꯟ ꯑꯁꯤꯟꯕ ꯊꯕꯤ ꯁꯂꯥꯠꯀꯤꯗꯤ ꯃꯄꯨꯡ ꯐꯥꯔꯦꯗꯅ ꯁꯦ ꯑꯗꯨꯃꯥꯏꯅ ꯂꯩꯔꯕꯅꯤꯅ
ꯕꯤꯠ ꯔꯨꯠꯇꯣ ꯕꯤꯠ ꯔꯨꯠꯇꯣ ꯑꯗꯨꯗꯣ ꯏꯇꯥꯎꯍꯣꯏ ꯍꯤꯡꯒꯣꯜꯗ ꯍꯥꯏꯗꯤ ꯄꯥꯟꯕꯤꯕ꯭ꯔꯣ ꯑꯩ ꯕꯤꯠꯔꯨꯠꯁꯦ ꯌꯥꯝ ꯄꯥꯝꯖꯕ
ꯑꯧ ꯄꯥꯜꯂꯦ ꯄꯥꯜꯂꯦ ꯆꯥꯎꯔꯕꯅꯦ ꯍꯦ ꯕꯤꯠ ꯔꯨꯠꯁꯨ ꯐꯖꯅ ꯃꯄꯨꯡ ꯐꯥꯔꯕꯅꯦ ꯕꯤꯠꯔꯨꯠ ꯑꯅꯤꯅ ꯀꯦꯖꯤ ꯑꯃꯒ ꯇꯥꯔꯕꯅꯦ
ꯑꯣ ꯃꯥꯗꯤ ꯍꯥꯏꯗꯤ ꯁꯂꯥꯠꯇ ꯍꯥꯏꯗꯤ ꯈꯔ ꯈꯔꯥ ꯍꯥꯏꯗꯤ ꯃꯆꯦꯠ ꯑꯃ ꯃꯀꯥꯏ ꯑꯃ ꯑꯗꯨꯝ ꯍꯥꯞꯄꯁꯦ ꯍꯥꯏꯗꯤ ꯃꯥꯁꯨ ꯌꯥꯝ ꯐꯕꯖꯥꯠꯅꯤ ꯍꯛꯆꯥꯡꯗ
ꯑꯩꯈꯣꯏꯒꯤꯗꯤ ꯕꯤꯠꯔꯨꯠꯇꯣ ꯀꯥꯡꯒꯧ ꯑꯣꯏꯅꯕꯨ ꯉꯧꯔ ꯆꯥꯏꯗ ꯑꯩꯈꯣꯏꯗꯤ
ꯎꯝ ꯑꯗꯣ ꯎꯝ ꯑꯥ
ꯑꯗꯒꯤ ꯀꯩꯅꯣ ꯑꯣꯏꯅꯒ ꯆꯝꯐꯨꯠꯀ ꯆꯥꯕꯁꯤꯗꯤ ꯑꯁ ꯃꯆꯨꯗꯣ ꯉꯥꯛꯁꯪ ꯉꯥꯡ ꯈꯨꯐꯖꯑꯃꯅꯤ ꯆꯝꯐꯨꯠ ꯑꯣꯏꯅ ꯆꯥꯕꯁꯨ ꯌꯥꯏꯌꯦ
ꯌꯥꯏꯑꯦ ꯑꯗ ꯑꯩꯅ ꯑꯃꯨꯛ ꯍꯥꯏꯗꯤ ꯁꯂꯥꯠꯇ ꯍꯥꯞ ꯄꯒ ꯍꯥꯏꯗꯤ ꯍꯤꯡꯅ ꯆꯥꯕꯁꯦ ꯁꯤꯖꯦ ꯑꯃꯨꯛ ꯌꯥꯝ ꯄꯥꯝꯖꯕ
ꯍꯣꯏ ꯑꯗꯨꯅꯦ ꯑꯗꯨꯅꯦ
ꯎꯝ ꯑꯗꯣ ꯑꯩꯁꯨ ꯑꯗꯨꯝ ꯑꯗꯨꯃꯥꯏꯅ ꯈꯔ ꯈꯔ ꯍꯥꯏꯗꯤ ꯂꯝ ꯌꯥꯝꯅ ꯀꯟꯗꯕ ꯕꯤꯠꯔꯨꯠꯀꯨꯝꯕ ꯀꯩꯒꯨꯝꯕ ꯈꯔꯁꯨ ꯑꯗꯨꯝ ꯊꯥꯗꯤ ꯊꯥꯅꯤꯡꯕꯅꯦ
ꯍꯣꯏ
ꯑꯗꯣ ꯑꯩꯁꯦ ꯃꯑꯣꯡ ꯌꯦꯡꯉꯒꯦ ꯇꯧꯕꯅꯦ ꯑꯗꯣ ꯎꯝ ꯅꯉꯣꯟꯗꯒꯤ ꯍꯥꯏꯗꯤ ꯁꯂꯥꯠꯀꯤ ꯃꯄꯣꯠ ꯃꯠꯆꯩ ꯊꯕꯤ ꯑꯗꯒꯤ ꯒꯖꯔ ꯀꯩꯀꯩꯗꯩ ꯈꯥꯃꯦꯟ ꯑꯁꯤꯟꯕ ꯀꯩꯁꯨ ꯈꯔ ꯂꯧꯔꯒꯦ
ꯑꯥ
ꯍꯥꯏꯗꯤ ꯍꯤꯡꯅ ꯆꯥꯕꯗꯨꯒꯤ ꯑꯣꯏꯅꯗꯤ ꯏꯇꯥꯎ ꯍꯣꯏꯒꯤ ꯍꯥꯏꯗꯤ ꯍꯥꯔ ꯅꯨꯡ ꯍꯥꯞꯇꯕꯁꯤꯅ ꯍꯦꯟꯅ ꯐꯔꯅꯤꯗꯅ
ꯍꯣꯏ ꯍꯣꯏ ꯃꯥꯅꯦ ꯃꯥꯅꯦ
ꯑꯗꯣ ꯑꯩ ꯑꯥ ꯍꯥꯏꯗꯤ ꯑꯥ ꯅꯨꯡꯗꯤꯜ ꯑꯃ ꯅꯣꯡꯃ ꯑꯗꯨꯝ